ꯍꯜꯂꯣ ꯇꯥꯕ꯭ꯔꯥ
ꯑꯥ ꯍꯣꯏ ꯇꯥꯏ ꯌꯥꯝ ꯄꯤꯛꯅ ꯇꯥꯏꯌꯦ ꯅꯪ ꯈꯣꯟꯖꯦꯟꯁꯦ
ꯍꯣꯏ ꯑꯩꯒꯤ ꯏꯁꯄꯤꯀꯔ ꯅꯠꯇ꯭ꯔꯒ ꯑꯩꯒꯤ ꯅꯦꯠꯁꯦ ꯑꯗꯨꯝ ꯁꯣꯏꯒꯜꯂꯦꯕꯀꯣ ꯑꯗꯨꯒꯤ ꯑꯣꯏꯔꯝꯒꯅꯤ ꯑꯩꯗꯤ ꯀꯟꯅ ꯉꯥꯛꯕꯅꯦꯕ
ꯇꯥꯕꯗꯤ ꯇꯥꯕ ꯇꯥꯔꯗꯤ ꯌꯥꯔꯦꯗ
ꯍꯣꯏ ꯀꯩꯗꯧꯔꯤꯒꯦ
ꯁꯨꯝ ꯐꯝꯃꯣ ꯂꯩꯔꯦꯗ ꯍꯧꯖꯤꯛꯗꯤ ꯅꯣꯢꯗꯤ
ꯑꯩꯩꯁꯨ ꯍꯤꯞꯄꯤ ꯆꯥꯛ ꯆꯥꯕ ꯂꯣꯏꯔꯒ ꯅꯣꯏꯗꯤ ꯆꯥꯛ ꯆꯥꯔꯕꯣ
ꯍꯣꯏ ꯆꯥꯔꯦ ꯑꯩ ꯁꯝ ꯀꯔꯤ ꯍꯦꯟꯖꯥꯡ ꯆꯥꯔꯒꯦ ꯉꯁꯤꯗꯤ
ꯍꯋꯥꯏ-ꯍꯋꯥꯏ ꯆꯥꯏ ꯅꯣꯏꯗꯤ
ꯑꯩꯗꯤ ꯑꯂꯨꯃꯤ
ꯑꯂ ꯨꯃꯦꯠꯂꯒ ꯆꯥꯔꯦꯗꯥ ꯍꯦꯟꯖꯥꯡ ꯐꯣꯡꯗ꯭ꯔꯦꯗ
ꯍꯦꯟꯖꯥꯡ ꯊꯣꯡꯕ ꯇꯟꯗꯅ
ꯑꯂꯨ ꯃꯣꯔꯣꯛꯀ ꯃꯦꯠꯄꯗꯨꯔꯣ
ꯍꯣꯏ ꯃꯣꯔꯣꯛ-ꯃꯣꯔꯣꯛ ꯌꯥꯎꯗ꯭ꯔ ꯃꯣꯔꯣꯛ ꯃꯦꯠꯇ꯭ꯔꯗꯤ ꯀꯃꯥꯏꯅ ꯆꯥꯒꯗ꯭ꯔꯣ ꯃꯔꯣꯡ ꯃꯦꯜꯂꯒ ꯑꯗꯨꯝ ꯆꯥꯔꯦꯗ ꯑꯁꯝꯕꯤꯗ ꯇꯧꯔꯦꯗ ꯄꯩꯁꯥ ꯆꯪꯗꯅꯕ ꯍꯥꯏꯅ ꯐꯣꯔꯦꯟꯗꯤ ꯈꯔ ꯆꯠ ꯆꯗꯤ ꯌꯥꯗꯦ ꯍꯥꯏꯟ ꯇꯔꯗꯤ ꯄꯩꯁꯥ ꯄꯥꯏꯗ꯭ꯔꯦ
ꯑꯩꯈꯣꯏꯅ ꯆꯥꯕꯕꯨ ꯉꯝꯃꯥꯗꯤ ꯌꯥꯔꯦꯗ ꯅꯠꯇ꯭ꯔꯣ
ꯅꯣꯏꯗ ꯑꯩꯈꯣꯏꯗꯤ ꯆꯤꯜꯍꯅꯥꯥꯎ ꯊꯤꯗꯦꯗ ꯑꯗꯨꯝ ꯅꯣꯡꯃ-ꯅꯣꯡꯃ ꯁꯦꯝꯃ ꯆꯥꯗꯕ ꯌꯥꯔꯣꯏ ꯍꯥꯏꯕ ꯂꯩꯇꯦꯗ
ꯑꯗꯨꯝ ꯌꯥꯅ-ꯌꯥꯅꯕ ꯑꯗꯨꯝ ꯆꯥꯏꯗ ꯑꯩꯈꯣꯏꯗꯤ
ꯎꯝ
ꯏꯁꯥꯅ ꯄꯩꯁꯥ ꯄꯥꯏꯗ꯭ꯔꯒ ꯑꯍꯥꯎꯕ ꯆꯥꯅꯤꯡꯒꯦꯗꯤ ꯌꯥꯔꯣꯏꯕ
ꯄꯩꯁꯥꯗꯤ ꯄꯥꯏꯔꯝꯒꯅꯤꯗ ꯈꯪꯉꯦꯗ
ꯄꯥꯏꯗꯦꯗ ꯄꯥꯏꯗꯕꯒꯤꯅꯦ ꯑꯂꯨ ꯃꯦꯠꯂꯒ ꯆꯥꯔꯤꯁꯦ ꯥꯏ ꯄꯥꯏꯔꯒꯗꯕꯨ ꯁꯨ ꯄꯥꯏꯔꯒꯗꯕꯨ ꯑꯃꯨꯛ ꯁꯨꯃꯥꯏꯅ ꯇꯧꯒꯗ꯭ꯔꯣ ꯄꯥꯏꯗ ꯄꯩꯁꯥ ꯄꯥꯏꯗꯕꯩ ꯁꯨꯃꯥꯏ ꯇꯧꯔꯤꯅꯤ ꯀꯩꯅꯣ ꯅꯣꯏꯗꯤ ꯍꯋꯥꯏꯒ ꯆꯥꯏꯗꯣ ꯄꯩꯁꯥ ꯄꯥꯏꯔꯝꯅꯤꯅꯥ
ꯑ ꯍꯣꯏ ꯆ ꯍꯥꯏꯅ ꯍꯥꯏꯅꯅꯤ ꯄꯩꯁꯥ ꯄꯥꯏꯕ ꯃꯤꯗꯤ ꯍꯋꯥꯏꯁꯦ ꯃꯃꯜꯗꯤ ꯇꯥꯡꯕꯅꯦꯀꯣ ꯍꯋꯥꯏꯁꯦ
ꯇꯥꯡꯕꯅꯦ ꯀꯦꯖꯤꯗ ꯍꯋꯥꯏ ꯃꯨꯁꯣꯔꯤꯗꯣ ꯀꯦꯖꯤꯗ ꯆꯥꯝꯃ ꯀꯨꯟꯗꯥ ꯀꯌꯥꯅꯣ ꯄꯤꯕꯗꯣ ꯆꯥꯝꯃꯥ ꯀꯨꯟꯊ꯭ꯔꯥꯔꯥ ꯀꯦꯖꯤꯗ
ꯑꯣ
ꯇꯥꯡꯕꯅꯦ ꯍꯋꯥꯏꯁꯦ ꯍꯋꯥꯏ ꯍꯣꯏ ꯍꯋꯥꯏꯁꯨ ꯃꯈꯟ-ꯃꯈꯟ ꯂꯩ ꯀꯩꯅꯣꯒꯤ ꯁꯟ ꯀꯩꯅꯣꯒꯤ ꯀꯔꯤꯑꯕꯥ ꯍꯋꯥꯏ ꯅꯠꯇꯕ ꯑꯃꯨꯛ ꯆꯅꯥꯒꯤ ꯀꯩꯅꯣ ꯍꯋꯥꯏ ꯂꯩꯕꯗꯣ ꯑꯗꯨꯒꯨꯝꯕꯅ ꯈꯔ ꯑꯃꯨꯛ ꯍꯣꯡꯕ ꯀꯩꯅꯣꯒꯤ ꯍꯋꯥꯏ ꯃꯨꯁꯣꯔꯤꯗꯨꯅ ꯈ꯭ꯋꯥꯏꯗꯒꯤ ꯇꯥꯡꯕꯅꯦꯕ
ꯎꯝ
ꯊꯨꯅ-ꯊꯨꯅ ꯃꯨꯟꯕ ꯌꯥꯕꯗꯣ ꯑꯗꯨꯅꯗꯤ
ꯍꯥꯎꯕꯅꯦ ꯍꯥꯎꯕꯅꯦ ꯑꯗꯨꯗꯤ ꯑꯗꯨ ꯁꯥ ꯑꯌꯥꯏꯕ ꯍꯥꯞꯆꯤꯜꯂꯒ ꯀꯣ ꯎꯝ ꯑꯁ ꯈꯪꯗꯦꯗ ꯆꯥꯃꯟꯕꯁꯨ ꯇꯜꯂꯦꯗ ꯀꯣ ꯑꯗꯨꯝ ꯃꯔꯛ ꯃꯔꯛ ꯆꯥꯕꯅ ꯑꯃ ꯑꯗꯨ ꯑꯣꯏꯔꯁꯨ ꯁꯨꯝ ꯅꯨꯡꯇꯤꯒꯤ ꯆꯥꯕꯁꯤꯗꯤ ꯔꯦ ꯍꯣꯏꯅꯦ ꯍꯋꯥꯏ ꯆꯥꯗꯕꯔ ꯀꯨꯏꯔꯦ ꯍꯋꯥꯏ ꯆꯥꯗꯕ ꯀꯨꯏꯔꯦꯗ ꯌꯥꯝ ꯍꯥꯎꯔꯅꯤ ꯑꯩꯈꯣꯏ ꯗ
ꯃꯤ ꯃꯤ-ꯃꯤ ꯌꯥꯝꯈꯠꯂꯛꯑꯗꯤ ꯑꯃꯨꯛ ꯍꯋꯥꯏ ꯑꯃꯛ ꯆꯥꯕ ꯍꯧꯔꯅꯤ ꯍꯧꯖꯤꯛ ꯃꯤ ꯂꯩꯇꯕꯒꯤ ꯑꯗ ꯋꯥꯟꯅꯤ
ꯑꯗ ꯋꯥꯅꯤ
ꯄꯨꯂꯞ ꯂꯩꯃꯤꯟꯅꯕ ꯀꯥꯟꯗꯗꯤ ꯍꯋꯥꯏꯒꯨꯝꯕ ꯆꯥꯕꯁꯤꯅ ꯀꯣꯝꯕꯅꯤꯗ ꯅꯠꯇ꯭ꯔꯣ
ꯅꯠꯇꯣ ꯑꯗꯨꯅꯤ ꯃꯁꯤꯗꯤ ꯍꯥ
ꯐꯝꯃꯒ ꯂꯩꯕ꯭ꯔꯣ ꯍꯧꯖꯤꯛ ꯆꯠꯊꯣꯛꯄꯒꯤ
ꯑꯗꯨꯝ ꯐꯃꯨꯡꯗ ꯐꯝꯕꯅꯤꯗ
ꯊꯕꯛ ꯂꯩꯇꯕꯒꯤꯔꯣ ꯐꯃꯨꯡꯗ ꯑꯃꯨꯛ ꯆꯥꯛ ꯆꯥꯊꯣꯛꯑꯒ ꯐꯃꯨꯡꯗ ꯑꯃꯨꯛ ꯆꯥꯡꯉꯤꯗꯨꯅ
ꯑꯁ ꯃꯄꯥꯟ ꯊꯣꯛꯀꯗꯕꯁꯦ ꯅꯨꯡꯁꯥꯅ ꯑꯃꯨꯛꯀ ꯃꯔꯣꯟ ꯑꯃ ꯅꯣꯡ ꯇꯥꯒꯗꯕ ꯃꯑꯣꯡꯗ ꯑꯃꯨ ꯇꯧ
ꯉꯁꯤꯗꯤ ꯅꯨꯡꯁꯥ ꯁꯥꯗꯦꯗ ꯉꯁꯤꯗꯤ ꯅꯣꯡ ꯇꯥꯔ ꯂꯩꯔꯤꯗꯤ ꯍꯧꯖꯤꯛ ꯍꯧꯖꯤꯛ ꯍꯧꯖꯤꯛ ꯇꯥ ꯂꯩꯔꯦꯅꯦ ꯅꯨꯡꯁꯥ
ꯉꯁꯥꯏ ꯉꯁꯥꯏ ꯈꯤꯇꯪ ꯁꯥꯔꯝꯃꯦ ꯌꯥꯝ ꯃꯇꯧ ꯃꯥꯟꯕ ꯀꯣ ꯑꯗꯨꯒ ꯑꯃꯨꯛꯀ ꯃꯝꯖꯤꯜꯂꯛꯑꯦ
ꯅꯣꯡ ꯇꯥꯔꯁꯨ ꯍꯨꯃꯥꯡ ꯊꯣꯛꯏꯗ ꯌꯥꯗꯦꯗ
ꯑꯗꯨ
ꯏꯪꯗꯦꯕ ꯅꯣꯡ ꯇꯥꯕꯩꯁꯨ ꯍꯨꯃꯥꯡ ꯑꯗꯨꯝ ꯊꯣꯛꯑꯦꯕ ꯆꯞ ꯃꯥꯟꯅꯩꯕ ꯑꯩꯁꯦ ꯍꯧꯖꯤꯛꯁꯨ ꯍꯨꯃꯥꯡ ꯊꯣꯛ ꯂꯩ ꯏꯁꯥ ꯐꯕꯒꯤꯔ ꯈꯪꯗꯦ ꯍꯨꯃꯥꯡꯁꯦ ꯄꯪꯊꯣꯛꯇ ꯑꯩꯈꯣꯏ ꯏꯔꯨ ꯍꯦꯛ ꯂꯨꯖꯕ ꯂꯣꯏꯗꯅ ꯍꯦꯛ ꯂꯣꯏꯕꯒ ꯑꯃꯨꯛ ꯍꯨꯃꯥꯡ ꯊꯣꯛꯑꯦ ꯃꯁꯥꯒꯤ ꯍꯨꯃꯥꯡ ꯊꯣꯛꯀꯟꯕ ꯃꯤꯁꯨ ꯂꯩꯗꯤ ꯂꯩꯕꯅꯤ
ꯍꯣꯏ
ꯎꯝ
ꯍꯨꯃꯥꯡ ꯊꯣꯛꯀꯟꯕ ꯃꯤꯁꯤꯡꯁꯤꯗꯤ ꯋꯥꯕꯅꯦꯍꯦ ꯏꯁ ꯑꯩꯁꯨ ꯇꯧ ꯑꯩꯁꯨ ꯇꯧꯕꯅꯦ ꯑꯗꯣ ꯑꯩꯗꯤ ꯌꯥꯝ ꯊꯣꯛꯄꯁꯨ ꯅꯠꯇꯦ ꯑꯩꯀꯣ ꯑꯗꯨ ꯑꯣꯏꯔꯁꯨ ꯌꯥꯝ ꯋꯥꯠꯄ ꯈꯪꯕꯩ ꯈꯪꯕ ꯉꯝꯅꯦꯕ ꯂꯨꯖꯥꯗ꯭ꯔꯥꯗꯤ
ꯃꯤ ꯀꯩꯅꯣ ꯍꯨꯃꯥꯡ ꯊꯣꯛ ꯊꯣꯛꯄꯁꯤꯅ ꯐꯩꯌꯦꯅ ꯍꯥꯏꯔꯤꯅꯤ ꯀꯩꯅꯣ ꯃꯅꯨꯡꯗ ꯑꯃꯣꯠꯄ ꯊꯣꯛꯏꯅꯤ ꯀꯩꯅꯣ ꯍꯥꯏꯅꯔꯤꯅꯤ ꯀꯩꯅꯣ ꯍꯨꯃꯥꯡ ꯊꯣꯛꯄꯁꯤꯅ ꯍꯨꯃꯥꯡ ꯊꯣꯛꯇꯕ ꯃꯤꯁꯦ ꯅꯥꯕꯨ ꯅꯥꯈ꯭ꯔꯗꯤ ꯕꯦꯔꯥꯅꯦꯕ ꯍꯨꯃꯥꯡ ꯊꯣꯛꯄ ꯃꯤꯁꯤꯅꯗꯤ ꯈꯔ ꯐꯕꯅꯦꯕ
ꯎꯝ ꯐꯔꯁꯨꯅꯕ ꯌꯥꯝ ꯋꯥꯏ ꯁꯥꯟꯅꯕ
ꯍꯨꯃꯥꯡ ꯊꯣꯛꯇꯕꯅ ꯐꯩꯌꯦꯕ
ꯁꯥꯕꯅꯤꯅ ꯑꯗꯨꯅ ꯑꯃꯨꯒ ꯐꯤꯌꯨ ꯐꯨꯔꯤꯛ ꯀꯣꯇꯟꯒ ꯍꯥꯞꯄꯗꯤ ꯂꯣꯏꯅ ꯌꯥꯔꯣꯏ
ꯉꯁꯤꯗꯤ ꯑꯗꯨꯝ ꯂꯩꯒꯗ꯭ꯔꯣ ꯌꯨꯝꯗ
ꯍꯥꯥ
ꯉꯁꯤꯗꯤ ꯑꯗꯨꯝ ꯂꯩꯔꯗ꯭ꯔꯣ ꯌꯨꯝꯗ
ꯎꯝꯍꯨꯝ ꯍꯣꯔꯦꯟ ꯄꯨꯡ ꯐꯣꯔ ꯑꯗꯨꯋꯥꯏꯗ ꯈꯪꯗꯦ ꯑꯗꯨꯗ ꯀꯣꯏꯕ ꯆꯠꯁꯤꯔꯅ ꯀꯣꯟꯅ ꯅꯨꯡꯁꯥ ꯅꯣꯡ ꯅꯣꯡ ꯁꯥ ꯅꯣꯡꯁꯥ ꯌꯥ ꯅꯣꯡꯖꯤ ꯅ ꯇꯥꯗ꯭ꯔꯗꯤ ꯅꯣꯡ ꯆꯨꯗ꯭ꯔꯗꯤ ꯅꯠꯇ꯭ꯔꯒ
ꯔꯥ
ꯍꯣꯏ ꯀꯣꯏꯕ
ꯑꯥ
ꯀꯣꯏꯕꯅꯦꯗꯅ ꯑꯗꯨꯝ ꯃꯥꯟꯕꯤꯗꯣ
ꯑꯗꯣ ꯍꯦꯔꯣꯒ ꯆꯠꯀꯗ꯭ꯔꯣꯒ ꯀꯣꯏꯕꯗꯣ
ꯑꯁ ꯂꯩꯇꯦ
ꯐꯔꯣꯒ ꯐꯤꯔꯣꯒ ꯀꯣꯏꯒꯗꯧ ꯃꯥꯜꯂꯦꯗ
ꯅꯨꯄꯥ ꯁꯨꯝꯕ ꯍꯥꯏꯒꯗꯧ ꯃꯥꯜꯂꯦꯀꯣ ꯅꯪ ꯈꯣꯟꯖꯦꯜꯁꯦ
ꯎꯝ ꯎꯝ ꯂꯩꯇ ꯑꯗꯨꯒꯨꯝ ꯑꯩꯈꯣꯏ
ꯌꯥꯝ ꯇꯞꯅ ꯉꯥꯡꯉꯗꯤ ꯃꯤ ꯑꯁ ꯍꯣꯏ ꯀꯦꯟꯗꯧ ꯃꯥꯜꯂꯦ ꯅꯪꯒꯤ ꯈꯣꯟꯖꯦꯜ ꯇꯥꯕ ꯃꯤꯁꯤꯡꯁꯦ ꯅꯠꯇ꯭ꯔꯣ
ꯎꯝ
ꯇꯥꯕ꯭ꯔꯣ
ꯍꯥꯎ ꯈꯪꯗꯦ ꯑ ꯑꯩꯒꯤꯅꯦ ꯆꯦ ꯀꯔꯤꯒꯤꯔ ꯌꯥꯗꯦꯅꯦ ꯆꯞꯄꯦꯅꯦ ꯑꯩꯒꯤꯅꯦꯟ ꯇꯞꯄ꯭ꯔꯥ ꯅꯪꯒꯤꯅꯦꯟ ꯇꯞꯄ꯭ꯔꯥ
ꯅꯃꯥꯟꯅꯕꯤꯁꯤꯡꯗ ꯆꯠꯀꯦ ꯍꯥꯏꯔꯣ ꯑꯗꯨꯗꯤ
ꯍꯥ
ꯅꯃꯥꯟꯅꯁꯤꯡꯗ ꯆꯠꯀꯗ꯭ꯔꯣꯕ ꯑꯗꯨꯗꯤ
ꯅꯪꯒꯤ ꯃꯔꯨꯞꯁꯤꯡꯗ ꯆꯠꯀꯗ꯭ꯔꯕ ꯅꯪꯒꯤ ꯅꯃꯥꯟꯅꯕꯁꯤꯡ ꯐ꯭ꯔꯦꯟꯁꯤꯡꯒ
ꯅꯠꯇꯦꯗ ꯏꯃꯥꯟꯅꯕꯤ ꯌꯨꯝꯗ ꯀꯣꯏꯕ ꯆꯠꯁꯦꯅ ꯇꯧꯕꯅꯦ ꯁꯤꯡꯖꯨ ꯆꯥꯕ
ꯂꯥꯞꯅꯕ꯭ꯔꫭ ꯅꯛꯅꯕ꯭ꯔꫭꯕ
ꯎꯝ ꯌꯥꯝ ꯅꯛꯑꯦ
ꯎꯝ ꯅꯨꯄꯤꯁ ꯁꯤꯡꯖꯨꯁꯦ ꯌꯥꯝ ꯄꯥꯝꯃꯦꯀꯣ ꯅꯨꯄꯤꯁꯦ
ꯍꯣꯏ ꯑꯩꯈꯣꯏꯗꯤ ꯁꯤꯡꯖꯨꯁꯤ ꯅꯤꯁꯥꯥꯅꯤꯗ ꯅꯈꯣꯏꯗꯝꯃꯠꯇꯦ
ꯅꯨꯄꯥꯗꯤ ꯑꯗꯨꯒꯨꯝꯕ ꯋꯥꯈꯜ ꯅꯨꯄꯤꯗꯤ ꯅꯨꯄꯤꯁꯤꯡꯅ ꯍꯦꯛꯇ ꯐꯨꯜꯂꯗꯤ ꯁꯤꯡꯖꯨ ꯁꯤꯡꯖꯨꯒꯨꯝꯕ ꯈꯛꯇ ꯑꯗꯨꯝ ꯆꯥꯅꯩꯕ ꯅꯨꯄꯤꯁꯤꯡꯗꯤ
ꯍꯣꯏ ꯍꯥꯏꯕꯗꯨꯗꯤ ꯃꯤꯁꯤꯡꯗꯤ ꯁꯤꯡꯖꯨ ꯆꯥꯔꯒ ꯃꯤ ꯃꯤꯋꯥ ꯉꯥꯡꯗꯕꯁꯦ ꯌꯥꯝ ꯄꯥꯝꯃꯦ
ꯍꯣꯏ ꯅꯨꯄꯤꯗꯤ ꯄꯨꯟꯕꯨ ꯄꯨꯟ ꯄꯨꯟꯕ ꯌꯥ ꯅꯨꯄꯤꯗꯤ ꯍꯦꯛ ꯄꯨꯜꯂꯗꯤ ꯋꯥ ꯀꯥꯏ ꯗꫭ ꯉꯥꯡꯕ ꯍꯧꯔꯗꯥꯕꯅꯦ ꯑꯁ ꯃꯁꯥ ꯃꯁꯥꯒꯤ ꯋꯥꯗꯤ ꯉꯥꯡꯅꯗꯕꯤꯗꯀꯣ ꯃꯤꯒꯤ ꯃꯤꯒꯤ ꯃꯤ ꯋꯥꯁꯤꯡꯁꯦ ꯑꯗꯨꯝ ꯉꯟꯅꯥꯕ ꯍꯧꯔꯗꯕꯅꯤ
ꯑꯩꯈꯣꯏꯗꯤ ꯉꯥꯡꯗꯦꯗ
ꯑꯩꯈꯣꯏꯗꯤ ꯉꯥꯡꯗꯦ
ꯅꯪꯖꯦ ꯂꯩꯕꯅꯤꯗ ꯅꯨꯄꯤꯗꯤ ꯂꯩꯁꯥꯕꯤ ꯑꯣꯏꯒꯦꯔꯥ ꯃꯥꯎ ꯑꯣꯏꯒꯦꯔꯥ ꯍꯦꯛꯇ ꯄꯨꯜꯂꯗꯤ ꯃꯤ ꯑꯅꯤ ꯑꯍꯨꯝ ꯍꯦꯛꯇ ꯄꯨꯟꯈ꯭ꯔꯗꯤ ꯌꯥꯗꯕꯅꯦꯕ
ꯉꯥꯡꯅꯉꯥꯏ ꯉꯥꯛꯇꯅꯦ ꯆꯤꯟꯒꯁꯦ ꯂꯦꯞꯇꯕꯅꯦ
ꯍꯥꯏꯗꯤ ꯈꯔ ꯑꯗꯨꯝ ꯄꯨꯜꯂꯛꯃꯦꯅ ꯈꯪꯉꯦꯕ ꯅꯨꯄꯤꯁꯤꯡꯁꯦ ꯑꯁ ꯑꯩꯗꯤ ꯅꯨꯄꯤ ꯑꯉꯥꯡꯗ ꯑꯗꯨꯝ ꯑꯌꯥꯝꯕꯅ ꯇꯤꯟꯅꯌꯦꯗ ꯌꯨꯝꯗ ꯂꯩꯔꯁꯨꯀꯣ ꯅꯨꯄꯥꯒꯗꯤ ꯄꯛ ꯇꯤꯟꯅꯗꯦꯕ ꯅꯨꯄꯤꯒꯦ ꯄꯨꯜꯂꯒ ꯀꯩ ꯀꯩꯅꯣ ꯅꯨꯄꯤꯒ ꯆꯠꯃꯤꯟꯅꯔꯗꯤ ꯄꯨꯛꯁꯨ ꯊꯟꯕꯅꯦ ꯁꯟꯗꯦꯒꯨꯝꯕꯁꯦ ꯌꯨꯝꯗꯒ ꯂꯩꯕꯁꯦꯀꯣ ꯅꯨꯄꯥꯒ ꯆꯠꯃꯤꯟꯅꯔꯗꯤ ꯆꯥꯛ ꯆꯥꯅꯤꯜꯂꯛꯀꯅꯦꯕ ꯅꯨꯡꯊꯤꯟꯒꯤ ꯆꯔꯥ ꯋꯥꯟꯅꯤꯜꯂꯛꯀꯅꯦꯕ ꯑꯁ ꯅꯨꯄꯤꯒ ꯆꯠꯃꯤꯟꯅꯔꯗꯤ ꯄꯨꯛꯁꯦ ꯊꯜꯂꯦꯕ ꯅꯨꯡꯗꯥꯡꯒꯤ ꯆꯥꯛ ꯆꯥꯗꯁꯨ ꯌꯥꯕꯅꯦꯕ ꯑꯗꯣ ꯀꯥꯏ ꯀꯥꯏꯅꫭ ꯖꯥꯠ ꯖꯥꯠ ꯑꯗꯨꯝ ꯆꯥꯔ ꯑꯗꯨ ꯄꯨꯊꯣꯛꯄꯗꯤ ꯑꯗꯨꯝ ꯅꯨꯄꯥꯅ ꯑꯗꯨꯝ ꯄꯨꯊꯣꯛꯇꯦꯕ ꯑꯗꯨ ꯑꯣꯏꯔꯁꯨ ꯆꯥꯕꯗ ꯐꯪꯉꯦꯗꯅ ꯃꯣꯏꯗꯤ ꯀꯣꯄ ꯑꯗꯨ ꯇꯥꯟꯗꯦꯕ ꯅꯨꯄꯤꯗꯥꯗꯤ
ꯎꯝ ꯑꯗꯨꯝ ꯍꯣꯏ ꯑꯇꯣꯞꯄ ꯖꯦꯟꯗꯔꯗꯥ ꯑꯗꯨꯝ ꯇꯤꯟꯅꯕꯁꯦ ꯅꯨꯡꯉꯥꯏꯗꯤ ꯅꯨꯡꯉꯥꯏꯕꯅꯦ ꯍꯥꯏꯗꯤ ꯑꯁ ꯈꯪꯗꯗꯥ ꯑꯗꯨꯅ ꯀꯔꯤꯔꯥ ꯑꯃ ꯀꯣ ꯑꯃ ꯇꯧꯋꯦ ꯑꯗꯨꯝ ꯅꯨꯡꯉꯥꯏꯌꯦ ꯍꯥꯏꯗꯤ ꯈꯪꯗꯦꯗꯅ ꯑꯩꯈꯣꯏꯗꯤ ꯅꯨꯄꯥꯁꯤ ꯄꯥꯛ ꯇꯤꯟꯅꯗꯦꯗꯥ ꯑꯩꯈꯣꯏ ꯇꯤꯟꯅꯔꯛꯄꯁꯦ ꯅꯨꯄꯥ ꯑꯃꯗꯤ ꯂꯩꯌꯦꯕꯀꯣ ꯑꯩꯈꯣꯏ ꯃꯔꯨꯞꯇ ꯌꯥꯕ ꯅꯨꯄꯥ ꯑꯃ ꯂꯩ ꯑꯗꯨ ꯃꯥꯗꯤ ꯇꯣꯏꯅ ꯁꯨ ꯌꯥꯎꯗꯦꯗ ꯑꯗꯨꯝ ꯑꯩꯈꯣꯏ ꯌꯨꯝꯗꯣ ꯅꯛꯄꯒꯣꯀꯣ ꯑꯗꯨꯒꯤ ꯑꯗꯨꯝ ꯇꯤꯟꯅꯕꯅꯤꯗ
ꯑꯁ ꯑꯩꯈꯣꯏ ꯏꯃꯥꯟꯅꯕꯤꯁꯤꯡꯁꯦ ꯑꯩ ꯂꯩꯗ꯭ꯔꯁꯨ ꯑꯁ ꯁꯤꯡꯖꯨ ꯆꯥꯅꯤꯡꯉꯥꯏ ꯄꯩꯁꯥ ꯊꯧꯔꯛꯑꯣ ꯈꯣꯠꯂꯛꯑꯣ ꯀꯥꯏꯅ ꯑꯁ ꯐꯣꯟꯒ ꯇꯧꯔꯛꯇꯣꯏꯅꯤ ꯄꯩꯁꯥꯒꯥ ꯂꯩ ꯇꯦ ꯒꯁꯦ ꯑꯁ ꯌꯥꯗꯕꯅꯦ
ꯎꯝ
ꯅꯪ ꯊꯕꯛ ꯁꯨꯕ ꯆꯠꯂꯒ ꯀꯩꯗꯧꯕꯒꯤ ꯄꯩꯁꯥ ꯂꯩꯔꫭꯏꯗꯕꯅꫭ ꯊꯥꯔꯛꯑꯣ ꯈꯣꯠꯂꯣꯑꯣ ꯀꯥꯏꯅ ꯑꯁ
ꯎꯝ
ꯑꯗꯨꯒ ꯄꯩꯁꯥ ꯄꯤ ꯄꯤꯕꯤꯈ꯭ꯔꯒ ꯑꯃꯨꯛ ꯏꯁꯇꯦꯇꯁꯀꯁꯦ ꯑꯃꯨꯛ ꯊꯥꯡꯒꯠꯅꯔꯤ ꯑꯁ ꯃꯥꯅ ꯄꯩꯁꯥ ꯄꯤꯕꯤꯕꯒꯤ ꯁꯨꯃꯥꯏꯅ ꯂꯕꯒꯤ ꯀꯥꯏꯅ ꯑꯃꯨꯛ ꯍꯥꯏꯔꯝꯃꯅꯤ
ꯍ ꯍꯣꯏ ꯏꯁꯇꯦꯇꯁ ꯍꯥꯞꯇꯕꯗꯤ ꯌꯥꯗꯦ ꯐꯣꯇꯣ ꯀꯥꯞꯄꯒ ꯆꯤꯟꯖꯥꯛꯀ
ꯍ ꯁꯨꯃꯥꯏꯅ ꯊꯥꯔꯛꯒꯅꯣ ꯃꯤ ꯏꯃꯥꯟꯅꯕꯁꯤꯡ ꯎꯔꯗꯤ ꯏꯀꯥꯏ ꯈꯣꯠꯂꯦ ꯑꯁ ꯑꯥꯏꯅ ꯄꯤꯔꯦ ꯃꯣꯏꯗꯗꯤ ꯄꯩꯁꯥ ꯄꯨꯊꯣꯛꯑꯣ ꯌꯥꯔꯦ ꯅꯨꯄꯤꯒꯤꯗꯃꯛꯇꯗꯤ ꯄꯩꯁꯥ ꯄꯨꯊꯣꯛꯏ ꯈꯣꯠꯂꯦ ꯀꯥꯏꯅ ꯑꯃꯨꯛ ꯈꯥꯏꯈꯤꯗꯣꯏꯅꯦꯕ
ꯑꯝ
ꯑꯩ ꯅꯨꯄꯤꯁꯤ ꯏꯅꯥꯎ ꯈꯤꯇꯪ ꯄꯤꯈ꯭ꯔꯗꯤ ꯑꯃꯨꯛ ꯃꯥꯃꯨꯛ ꯐꯥꯕ ꯂꯩꯇꯦ ꯈꯣꯠꯇꯦ ꯑꯁ
ꯎꯝ ꯎꯝ
ꯑꯇꯩ ꯑꯇꯥꯏꯁꯤꯡꯗꯨ ꯌꯥꯗꯦ ꯈꯣꯠꯇꯦ ꯑꯁ ꯅꯪꯅ ꯈ꯭ꯋꯥꯏꯗꯒꯤ ꯐꯥꯏꯑ ꯈꯣꯠꯂꯦ ꯀꯥꯏꯅ ꯑꯃꯨꯛ ꯊꯥꯒꯠꯅꯔꯅꯤ
ꯉꯁꯤꯗꯤ ꯌꯥ ꯌꯥꯪ
ꯃꯍꯥꯎ ꯃꯅꯦ ꯑꯗꯨꯒꯖꯤ
ꯑꯁ ꯁꯣꯝꯗ ꯑꯩꯅ ꯂꯩꯇ ꯂꯩꯇꯅ ꯄꯤꯔꯤꯔꯦ ꯃꯣꯏ ꯈꯪꯗ꯭ꯔꯤꯅꯦ ꯃꯣꯏꯒꯤ
ꯎꯝ
ꯑꯗ ꯅꯨꯄꯤ ꯅꯨꯄꯤꯅ ꯅꯤꯔꯛꯑꯗꯤ ꯂꯩꯗꯁꯨꯀꯣ
ꯎꯝ
ꯅꯨꯡꯁꯤꯕ ꯍꯥꯏꯗ ꯃꯤ ꯆꯥꯅꯤꯡꯉꯒ ꯑ ꯁꯃꯥꯏꯅ ꯑꯗꯨꯃꯥꯏꯅ ꯂꯩ ꯂꯩꯇꯕꯒꯤ ꯁꯨꯃꯥꯏꯅ ꯅꯤꯔꯛꯄꯅꯦ ꯈꯣꯠꯂꯛꯄꯅꯦ ꯋꯥꯈꯟꯗ ꯑꯗꯨꯝ ꯂꯥꯛꯑꯦꯕ
ꯎꯝ
ꯅꯨꯄꯥ ꯃꯁꯦꯟꯅꯗꯤ ꯌꯥꯗꯦꯗ ꯅꯨꯄꯥ ꯃꯁꯦꯟꯗꯤ ꯄꯩꯁꯥ ꯂꯩꯅ ꯂꯩꯅ ꯄꯩꯁꯥ ꯅꯤꯔꯛꯑꯒ ꯑꯁ ꯕꯥꯏ ꯑ ꯁꯨꯃꯥꯏꯅ ꯁꯥ ꯂꯩꯇꯦꯅꯦ ꯑꯁ ꯑꯩꯁꯨ ꯅꯉꯣꯟꯗ ꯍꯥꯡꯉꯦ ꯇꯧꯔꯝꯕꯅꯤ ꯀꯥꯏꯅ ꯑꯃꯨꯛ ꯍꯥꯡꯖꯦ